ꯍꯥ
ꯌꯥꯝ ꯂꯥꯡꯉꯤꯀꯣ
ꯍꯣꯏ ꯃꯤ ꯌꯥꯝꯃꯦ
ꯎꯝ ꯃꯄꯥꯟ ꯊꯣꯛꯑꯣ ꯃꯄꯥꯟ ꯊꯣꯛꯑꯣ ꯌꯥꯔꯣꯏꯌꯦ
ꯑꯣ ꯊꯣꯛꯈ꯭ꯔꯦ ꯑꯗꯨꯗꯤ ꯅꯣꯡꯁꯨ ꯈꯣꯡꯉꯤꯅꯦ
ꯅꯣꯡ ꯆꯨꯕ ꯃꯥꯜꯂꯦ
ꯍꯣꯏ ꯆꯨꯕ ꯅꯠꯇꯦ ꯈꯣꯡꯉꯦꯕ
ꯎꯝ ꯅꯣꯡ ꯈꯣꯡꯉꯤꯕ
ꯎꯝ
ꯌꯥꯏ ꯌꯥꯏ ꯆꯥꯔꯦ ꯉꯁꯥꯏꯅ ꯄꯨꯡ ꯃꯉꯥ ꯃꯈꯥꯏ ꯑꯗꯨꯋꯥꯏꯗ ꯆꯥꯔꯦ
ꯀꯩ ꯏꯟꯖꯥꯡ ꯆꯥꯕꯔꯣ
ꯑꯣꯛꯁꯥ ꯆꯥꯏ ꯑꯣꯛꯁꯥ ꯍꯥꯏꯌꯦ ꯌꯦꯟꯁꯥ ꯌꯦꯟꯁꯥ ꯆꯥꯔꯦ
ꯃꯤꯛꯁ ꯇꯧꯔꯒ ꯆꯥꯕꯒꯤꯔꯣ
ꯅꯠꯇꯦꯍꯦ ꯁꯣꯏꯕꯒꯤꯅꯦ
ꯑꯣ
ꯂꯩꯗꯦ ꯀꯩ ꯍꯤꯟꯖꯥꯡ ꯆꯥꯗꯣꯏꯔꯥ
ꯀꯟꯅ ꯊꯣꯡꯔꯤ ꯀꯥꯡꯁꯣꯏ ꯊꯣꯡꯕ꯭ꯔꯥ ꯀꯔꯤ ꯊꯣꯡꯕ꯭ꯔꯥ ꯈꯪꯗꯦ
ꯎꯝ
ꯁꯥ ꯉꯥꯗ ꯆꯥꯕꯗꯤ ꯂꯨꯝꯒꯅꯤꯅꯦ ꯁꯥꯁꯦ
ꯎꯝ ꯃꯥꯟꯅꯤ ꯁꯥ ꯆꯥꯔꯗꯤ ꯈꯔ ꯈꯔꯁꯨꯀꯣ ꯍꯤꯟꯖꯥꯡ ꯑꯍꯥꯎꯕ ꯆꯥꯔꯗꯤ ꯋꯥꯈꯜ ꯅꯨꯡꯉꯥꯏꯕꯅꯤ
ꯍꯣꯏꯅꯦ ꯑꯗꯨꯕꯨꯗꯤ ꯈꯪꯉꯦ ꯑꯗꯨ ꯑꯣꯏꯔꯁꯨ ꯆꯥꯅꯩ ꯃꯈꯟꯗ ꯄꯩꯁꯥ ꯂꯩꯇ꯭ꯔꯗꯤ ꯎꯄꯥꯏ ꯂꯩꯇꯦ
ꯏꯁ ꯏꯁ ꯑꯗꯨ ꯅꯣꯡ ꯐꯗꯣꯛꯇꯤ ꯑꯗꯨꯝ ꯆꯥꯕ ꯌꯥꯏꯅ ꯑꯩꯩꯁꯨ ꯑꯗꯨꯝ ꯆꯥꯔꯤꯝꯅꯦ
ꯑꯗꯨ ꯄꯩꯁꯥ ꯄꯥꯏꯔꯗꯤ ꯑꯗꯨꯝ ꯆꯥꯕ ꯌꯥꯏꯅ ꯄꯩꯁꯥ ꯄꯥꯏꯗ꯭ꯔꯗꯤ ꯆꯥꯅꯤꯡꯉꯁꯨ ꯎꯄꯥꯏ ꯂꯩꯇꯦ
ꯍꯣꯏ ꯆꯨꯃꯦ ꯍꯞꯇꯥ ꯑꯃꯗ ꯁꯨꯛꯆꯥ ꯆꯥꯗꯕꯁꯨ ꯂꯩꯗ
ꯑꯩꯁꯨꯅꯦ ꯑꯥ ꯂꯥꯁ ꯍꯥꯞꯄꯗꯣ ꯀꯔꯤꯁꯨ ꯆꯥꯗꯦ
ꯎꯝ
ꯍꯟꯗꯛꯇ ꯍꯟꯗꯛ ꯍꯞꯇꯥꯁꯨ ꯆꯥꯔꯔꯣꯏꯔ ꯆꯥꯒꯦꯔꯥ ꯈꯪꯗ꯭ꯔꯦ
ꯎꯝ
ꯄꯩꯁꯥꯒꯤ ꯋꯥꯅꯤ ꯆꯥꯕꯗꯤ
ꯃꯥꯟꯅꯤ ꯁꯦꯜꯒꯤ ꯁꯦꯜ ꯉꯥꯛꯇ ꯑꯣꯏꯔꯦ ꯇꯧꯔꯤꯁꯦ ꯑꯃ ꯆꯥꯅꯤꯡꯉꯤ ꯍꯥꯏꯔꯁꯨ ꯑꯃ ꯂꯧꯅꯤꯡꯉꯦ ꯍꯥꯏꯔꯁꯨ ꯁꯦꯜꯒꯤ ꯉꯥꯛꯇ
ꯃꯥꯅꯦ ꯑꯗꯨꯒꯤꯅꯦ ꯅꯨꯄꯤꯁꯤꯅ ꯅꯨꯄꯤꯁꯤꯡꯅ ꯏꯅꯥꯛ ꯈꯨꯨꯕ ꯅꯨꯄꯥꯕꯨ ꯄꯥꯝꯃꯤꯁꯦ
ꯏꯁꯏꯁ ꯀꯥꯅꯤꯡꯗꯦꯗ ꯆꯥꯟꯁ ꯂꯧꯔꯕ꯭ꯔꯥ ꯈꯪꯗꯦꯗ
ꯍꯥ ꯑꯁꯦꯡꯕ ꯍꯥꯏꯕꯅꯤꯗ ꯁꯤ ꯃꯇꯥꯡ ꯌꯧꯔꯞꯗꯤ ꯍꯥꯏꯅ ꯑꯁꯨꯝ ꯍꯪ ꯍꯥꯏꯕꯅꯤꯗ ꯑꯆꯨꯝꯕ ꯍꯥꯏꯕꯅꯤꯗ ꯑꯩꯗꯤ
ꯑꯗꯣ ꯑꯗꯨꯃꯥꯏ ꯑꯦꯁ ꯑꯗꯨ ꯃꯣꯏ ꯂꯣꯏ ꯇꯧꯔꯨꯏꯀꯣ ꯅꯪꯁꯨ ꯃꯤꯁꯤꯡꯁꯦ ꯎꯝ ꯑꯁ ꯁꯛꯀ ꯁꯛ ꯈꯦꯠꯅꯕꯒꯨꯝꯅ ꯋꯥꯈꯜꯁꯨ ꯑꯗꯨꯝ ꯈꯦꯠꯅꯕꯅꯤꯀꯣ ꯂꯣꯏ ꯃꯥꯟꯅꯗꯕꯅꯤ ꯀꯣ
ꯑꯗꯨ ꯃꯥꯟꯅꯕꯗꯤ ꯃꯥꯟꯅꯗꯦ ꯐꯤꯐ ꯐꯤꯐꯇꯤꯗ ꯐꯤꯐꯇꯤꯅꯦ ꯑꯗꯨꯃꯥꯏꯅ ꯇꯧꯕꯁꯨ ꯐꯤꯐꯇꯤ ꯄꯔꯁꯦꯟ ꯁꯟꯅꯦ ꯇꯧꯗꯕꯁꯨ ꯐꯤꯐꯇꯤ ꯄꯥꯔꯁꯟꯅꯦ ꯇꯝꯕ ꯉꯝꯗꯦ
ꯌꯥꯝ ꯏꯅꯣꯁꯦꯟ ꯌꯥꯝꯃꯤꯅꯣꯁꯦꯟ ꯁꯦꯟ ꯑꯣꯏꯔꯁꯨ ꯑꯁ ꯑꯩꯗꯤ ꯏꯅꯥꯛ ꯈꯨꯟꯕ ꯅꯨꯄꯥ ꯅꯠꯇ꯭ꯔꯗꯤ ꯍꯥꯏꯕ ꯂꯩꯏꯕ
ꯑꯁ ꯃꯤ ꯈꯔꯗꯤ ꯍꯣꯏ ꯑꯗꯨꯃꯥꯏ ꯍꯥꯏꯕꯁꯨ ꯂꯩꯕꯅꯦ
ꯎꯝ
ꯑꯗꯣ ꯑꯁ ꯇꯥꯅꯤꯡꯗꯦꯍꯦ ꯈꯪꯉꯁꯨ ꯈꯪꯉꯗꯅ ꯑꯩꯗꯤꯀꯣ ꯍꯥꯏꯕꯤꯒꯦ ꯑꯥ ꯅꯨꯄꯥ ꯐꯥꯕ ꯄꯥꯝꯃꯦ ꯍꯥꯏꯗꯤ ꯑꯩꯗꯤ ꯒ꯭ꯌꯥꯟ ꯇꯥꯕ ꯑꯗꯨꯒ ꯅꯤꯁꯥ ꯆꯥꯗꯕ ꯎꯝ ꯑꯗꯨꯒ ꯑꯩꯕꯨ ꯌꯥꯝ ꯅꯨꯡꯁꯤꯒꯗꯕ ꯅꯨꯄꯥꯗꯣ ꯅꯨꯡꯁꯤꯕꯤꯒꯗꯕꯅꯣ ꯑꯗꯣ ꯄꯥꯝꯃꯦ ꯑꯗꯣ ꯁꯦꯜ ꯄꯥꯏꯔꯦ ꯍꯥꯏꯔꯦ ꯏꯅꯥꯛ ꯈꯨꯨꯜꯂꯦ ꯍꯥꯏꯔꯦ ꯍꯌꯦꯡ ꯂꯩꯥꯏꯃꯤꯟꯅꯔꯒ ꯅꯨꯡꯉꯥꯏꯅ ꯂꯩꯕ ꯉꯝꯗ꯭ꯔꯗꯤ ꯀꯃꯥꯏ ꯑꯣꯏꯅꯤ ꯌꯥꯝ ꯋꯥꯅ ꯍꯤꯡꯗꯣꯏ ꯁꯨꯔꯨꯞꯛꯄꯨꯗꯤ ꯒ꯭ꯌꯥꯟ ꯇꯥꯕ ꯅꯨꯄꯥꯅ ꯐꯥ ꯍꯥꯏꯕ ꯑꯗꯨ
ꯑꯗꯨꯗꯤ ꯑꯗꯨꯗꯤ ꯑꯩꯁꯦꯞ ꯆꯞ ꯆꯥꯔꯦꯅꯦ ꯅꯪꯒꯤꯗꯤ
ꯑꯁ ꯍꯤꯍꯤꯍꯤ ꯅꯪꯁꯦ ꯒꯟ ꯌꯥꯝ ꯇꯥꯕ꯭ꯔꯣ
ꯈꯪꯗꯦ ꯇꯥꯕꯃꯥꯜꯂꯦꯅꯦ ꯍꯧꯖꯤꯛꯀꯥꯟꯗꯤ ꯅꯤꯁꯥ ꯆꯥꯗ꯭ꯔꯕ ꯅꯤꯁꯥ ꯆꯥꯗ꯭ꯔꯕ ꯅꯨꯄꯥꯁꯤꯡꯗꯤ ꯑꯗꯨꯝ ꯒ꯭ꯌꯥꯟ ꯇꯥꯏꯅ
ꯎꯝ
ꯑꯗꯣ ꯑꯩ ꯑꯩꯗꯤ ꯅꯤꯁꯥ ꯆꯥꯗꯕꯅꯤꯅ ꯒ꯭ꯌꯥꯟ ꯇꯥꯔꯝꯒꯅꯤꯌꯦ
ꯑꯥꯍꯥꯍꯥ ꯎꯝꯝ ꯌꯨ ꯊꯄ ꯃꯤꯁꯤꯅꯦ ꯑꯩ ꯩꯅ ꯈ꯭ꯋꯥꯏꯗꯒꯤ ꯇꯜꯂꯤ ꯁꯤ ꯅꯨꯄꯥꯁꯦ
ꯑꯦ ꯑꯗꯨ ꯍꯧꯖꯤꯛ ꯆꯨꯝꯃꯤꯗ ꯑꯣꯏꯔꯁꯨ ꯍꯧꯖꯤꯛꯀꯥꯟꯗꯤ ꯅꯨꯄꯤꯁꯨ ꯅꯨꯄꯥꯁꯨ ꯂꯣꯏꯅ ꯊꯥꯛꯈ꯭ꯔꯦꯗꯅ
ꯎꯝ ꯑꯩꯈꯣꯏꯗꯤ ꯊꯥꯛꯇꯦꯅ
ꯍꯥꯏꯗꯤ ꯑꯩꯗꯤ ꯅꯪꯕ ꯍꯥꯏꯗꯦꯗ ꯑꯗꯨꯝ ꯑꯌꯥꯝꯕꯗꯣ
ꯈꯪꯗꯦ ꯑꯗꯨꯗꯤ ꯑꯗꯨꯝ ꯃꯤ ꯃꯤꯗꯒꯤ ꯈꯥ ꯄꯣꯜꯂꯦꯗꯅ ꯂꯩꯗꯅ
ꯎꯝ ꯇꯥꯏꯝ ꯄꯥꯁꯅꯤ ꯍꯥꯏꯔꯒ ꯄꯪꯊꯥ ꯈꯥꯔ ꯂꯩ ꯏꯁꯤꯡ ꯊꯛꯄꯒꯤ ꯇꯥꯏꯞꯇ
ꯑꯍꯪ ꯑꯍꯥ ꯍꯥꯍꯥ ꯅꯪꯉꯣꯟꯗꯒꯤ ꯃꯇꯧ ꯇꯝꯕ ꯑꯣꯏꯝꯅꯤ ꯑꯗꯣ
ꯈꯪꯗ꯭ꯔꯦ ꯑꯗꯨꯕꯨꯗꯤ ꯑꯩꯗꯤ ꯊꯛꯇꯕꯅꯤꯅ ꯀꯃꯥꯏꯅ ꯇꯧꯕ꯭ꯔꯁꯨ ꯈꯪꯗ꯭ꯔꯦ
ꯏꯁ ꯏꯁ ꯌꯥꯝ ꯃꯥꯂꯤꯀꯣ
ꯑꯁ ꯑꯁꯦꯡꯕꯅꯦ ꯌꯨꯒꯨꯝꯕ ꯅꯤꯁꯥꯒꯨꯝꯕ ꯆꯥꯔꯒ ꯀꯔꯤ ꯀꯅꯥꯒꯦꯔꯣ ꯅꯨꯡꯊꯤꯜꯒꯤ ꯂꯥꯟꯁꯀꯤ ꯆꯥꯅꯕ ꯄꯩꯁꯥꯐꯥꯎ ꯂꯩꯇ꯭ꯔꯒ
ꯎꯝ ꯅꯪ ꯊꯕꯛ ꯁꯨꯕ ꯆꯠꯇ꯭ꯔꯣ ꯍꯥꯏꯁꯦ
ꯑꯁ ꯑꯩꯗꯤ ꯇꯥꯎꯗꯦꯗ ꯁꯨꯝ ꯀꯣꯂꯦꯖꯀꯨꯝꯕ ꯀꯨꯆꯤꯡ ꯑꯃ ꯆꯠꯂꯤ
ꯎꯝ
ꯑꯉꯥꯡ ꯑꯣꯏꯔꯤꯌꯦ ꯊꯕꯛ ꯁꯨꯅꯤꯉꯥꯏ ꯇꯜꯂꯦ
ꯎꯝ ꯏꯁ ꯑꯉꯥꯡꯅꯤ ꯌꯥꯝ ꯑꯣꯏꯕ꯭ꯔꯣꯕ
ꯅꯪꯉꯣꯟꯗꯒꯤꯗꯤ ꯍꯥꯟꯂꯝꯒꯅꯤꯗ
ꯎꯝ
ꯅꯪꯗꯤ ꯅꯁꯛꯗꯣ ꯑꯉꯥꯡ ꯃꯆꯥ ꯃꯥꯜꯂꯅꯦ ꯅꯪꯒꯤꯗꯤ ꯄꯤ ꯒꯤ
ꯑꯩꯅ ꯑꯗꯨꯝ ꯀ꯭ꯔꯤ ꯍꯥꯏꯁꯤꯔ ꯑꯉꯥꯡ ꯃꯥꯟꯕꯩꯅꯦ ꯑꯗꯣ ꯆꯍꯤꯗꯤ ꯀꯨꯟ ꯁꯨꯔ ꯉꯥꯏꯍꯛ ꯂꯩꯗꯤ ꯀꯨꯟꯃꯥꯊꯣꯏ ꯁꯨꯔꯅꯤ
ꯑꯗꯨꯗꯤ ꯌꯥꯝ ꯑꯉꯥꯡ ꯑꯣꯏꯅ ꯑꯩꯉꯣꯟꯗꯒꯤ
ꯎꯝ ꯅꯪꯗꯤ ꯑꯥ ꯀꯨꯟ ꯀꯨꯟꯅꯤ ꯅꯤꯄꯥꯟ ꯀꯨꯟ ꯃꯥꯄꯟ ꯌꯥꯎꯔꯕ꯭ꯔꯥ
ꯑꯦ ꯑꯗꯨꯗꯤ ꯌꯥꯎꯗ꯭ꯔꯤꯍꯦ ꯀꯩꯒꯤꯔꯣ ꯑꯗꯨꯗꯤ ꯑꯗꯨꯗꯤ ꯌꯥꯝꯃꯟꯗ꯭ꯔꯣ
ꯑꯗꯨꯗꯤ ꯀꯨꯟꯃꯔꯤ ꯀꯨꯟ ꯃꯉꯥ
ꯍꯣꯏ
ꯑꯣ ꯎꯝ ꯀꯨꯟ ꯃꯔꯤ
ꯎꯝ
ꯑꯗꯨꯗꯤ ꯅꯪꯁꯦ ꯄꯥꯈꯈꯪ ꯐꯥꯕ ꯍꯧꯔꯦꯅꯤ
ꯍꯣꯏꯅꯦ ꯅꯪꯁꯨ ꯂꯩꯁꯥꯕꯤ ꯐꯥꯕ ꯍꯧꯔꯅꯦ
ꯆꯞ ꯆꯥꯔꯦꯅꯦ ꯉꯁꯤ ꯉꯁꯤ ꯊꯦꯡꯅꯕꯗꯣ ꯆꯞ ꯆꯥꯔꯅꯦ ꯉꯁꯤ ꯊꯦꯡꯅꯕꯗꯣ
ꯑꯁ ꯑꯩꯗꯤ ꯍꯧꯖꯤꯛꯁꯦ ꯂꯩ ꯁꯥꯕꯤ ꯐꯥꯅꯤꯌꯦ ꯄꯥꯗ꯭ꯔꯤꯌꯦ ꯑꯩꯒꯤ ꯆꯍꯤꯁꯦ
ꯑꯣꯏꯅꯤ ꯅꯁꯥꯛꯗꯤ ꯁꯨꯃꯥꯏꯅ ꯇꯧꯋꯦ
ꯑꯩꯗꯤ ꯂꯩꯁꯥ
ꯑꯩꯠꯇꯤꯟ ꯅꯥꯏꯟꯇꯤꯟ ꯆꯍꯤꯒ ꯃꯥꯜꯂꯦ ꯅꯪꯒꯤꯗꯣ ꯀꯨꯟꯁꯨ ꯁꯨꯒꯗꯕ ꯃꯟꯗꯦꯗ
ꯂꯩꯁꯥꯕꯤꯒꯤ ꯄꯥꯕ ꯍꯧꯒꯗꯕꯁꯦ ꯑꯩꯒꯤ ꯆꯍꯤꯁꯦ ꯀꯨꯟ ꯃꯄꯥꯟ ꯀꯨꯟ ꯅꯤꯄꯥꯥꯟ ꯑꯗꯨꯋꯥꯏꯗꯩ ꯄꯥꯕ ꯍꯧꯗꯣꯏꯅꯦ
ꯑꯦꯁ ꯅꯨꯄꯤꯁꯤꯡꯗꯤꯀꯣ ꯑꯥ ꯊꯥꯔꯇꯤꯟ ꯌ꯭ꯔꯁ ꯑꯟ ꯊꯥꯔꯇꯤ ꯌ꯭ꯔꯁ ꯍꯦꯟꯈ꯭ꯔꯗꯤ ꯂꯩꯁꯥꯕꯤ ꯐꯥꯔꯕꯅꯦ ꯍꯣꯏ ꯆꯍꯤꯗꯤ ꯈꯔ ꯑꯉꯥꯡ ꯑꯣꯏ ꯍꯥꯏꯕ ꯋꯥꯅꯦ ꯗꯨ ꯂꯩꯁꯥꯕꯤꯗꯤ ꯐꯥꯕꯅꯦ
ꯑꯁ ꯑꯗꯨꯗꯤ ꯅꯪꯁꯨ ꯍꯦꯃꯟꯗ꯭ꯔꯣꯅꯦ
ꯑꯁ ꯁꯨꯃꯥꯏꯅ ꯇꯧꯅꯦ ꯑꯌꯥꯝꯕꯗꯤ ꯃꯌꯨꯝ ꯄꯥꯟꯕ ꯍꯧꯈ꯭ꯔꯅꯤ ꯃꯗꯨꯒꯤ ꯆꯍꯤꯒꯤ ꯂꯦꯡꯒꯥꯗ
ꯃꯤ ꯃꯥꯏ ꯃꯤꯠ ꯃꯥꯏ ꯄꯥꯡꯊꯣꯛꯄ ꯍꯥꯎꯒꯦ ꯎꯝ ꯍꯥꯎꯕ ꯀꯗ꯭ꯔ ꯃꯇꯝ ꯍꯥꯏꯔꯦ ꯑꯗꯨꯒꯗꯤ ꯂꯩꯁꯥꯕꯤ ꯐꯥꯔꯦ
ꯇ꯭ꯋꯦꯟꯇꯤ ꯐꯥꯏꯚ ꯍꯦꯟꯈ꯭ꯔꯗꯤ ꯑꯃꯨꯛ ꯑꯔꯤꯕ ꯑꯔꯤꯕꯤ ꯍꯥꯏꯕꯗꯣ ꯑꯣꯏꯈ꯭ꯔꯅꯤꯅ ꯂꯩꯁꯥꯕꯤ ꯑꯔꯤꯕ ꯍꯥꯏꯕꯗꯣ
ꯇ꯭ꯋꯦꯟꯇꯤ ꯁꯤꯛꯁ ꯇ꯭ꯋꯦꯟꯇꯤ ꯐꯥꯏꯚ ꯍꯥꯏꯕ
ꯍꯣꯏ ꯑꯗꯨ ꯑꯗꯨ ꯁꯨꯔꯗꯤ
ꯎꯝ ꯎꯝ ꯎꯝ ꯎꯝ ꯎꯝ ꯎꯝ ꯂꯩꯁꯥꯕꯤ ꯃꯄꯨꯡ ꯐꯥꯕ ꯃꯇꯝꯅꯦ ꯑꯗꯣ ꯈꯥꯡꯗ꯭ꯔꯣ
ꯑꯩꯈꯣꯏ ꯄꯥꯈꯪꯁꯤꯅ ꯊꯥꯔꯇꯤ
ꯑꯔꯤꯕꯤꯗꯤ ꯑꯣꯏꯗ꯭ꯔꯤꯕ
ꯍꯣꯏ ꯅꯪꯗꯤ ꯑꯣꯏꯗ꯭ꯔꯤꯌꯦ
ꯑꯔꯤꯕꯤꯗꯣ ꯑꯩ ꯄꯥꯝꯗꯦꯕ
ꯑꯗꯣ ꯆꯍꯤꯗꯤ ꯑꯔꯤꯕꯤ ꯑꯣꯏꯈ꯭ꯔꯦꯕ ꯗꯣ ꯄꯥꯝꯗꯕ ꯋꯥꯅꯦꯕ ꯅꯠꯇ꯭ꯔꯥ
ꯎꯝ ꯈꯪꯗꯦꯗ ꯑꯉꯥꯡ ꯀꯅꯥꯅ ꯈꯪꯕ꯭ꯔꯥ ꯑꯔꯤꯕꯤ ꯑꯣꯏꯔꯝꯗꯧꯕꯁꯨ
ꯍꯦꯍꯥ
ꯕꯣꯜ ꯌꯦꯡꯒꯗꯕ ꯅꯠꯇ꯭ꯔꯣ
ꯍꯣꯏ ꯌꯦꯡꯒꯅꯤ ꯑꯗꯣ ꯑꯁ ꯇꯟꯈ꯭ꯔꯦꯗ ꯌꯦꯡꯅꯤꯡꯉꯥꯏꯁꯨ ꯑꯩꯅ ꯁꯞꯄꯣꯔꯠ ꯇꯧꯕ ꯈꯨꯗꯤꯡ ꯁꯤꯕ ꯍꯧꯔꯦꯅꯦ
ꯑꯩ ꯉꯁꯤ ꯑꯥꯔꯖꯦꯟꯇꯤꯅꯥ ꯂꯩ ꯗꯨꯗꯤ
ꯑꯗꯨꯅꯦ ꯃꯗꯨꯁꯨ ꯑꯩꯅ ꯁꯞꯄꯣꯔꯠ ꯇꯧꯔꯗꯤ ꯑꯃꯨꯛ ꯁꯤꯒꯦꯔꯥꯅ ꯈꯟꯕ ꯑꯗꯨꯒꯤꯅꯦ
ꯎꯝ ꯁꯤꯔꯣꯏ ꯁꯤꯔꯣꯏ
ꯅꯍꯥꯟ ꯕ꯭ꯔꯥꯖꯤꯜ ꯁꯥꯟꯅꯕꯗ ꯕ꯭ꯔꯥꯖꯤꯜꯕꯨ ꯁ꯭ꯞꯄꯣꯔꯠ ꯇꯧꯔꯦ ꯁꯤꯈ꯭ꯔꯦ ꯉꯔꯥꯡ ꯄꯣꯠꯇꯨꯒꯜꯕꯨ ꯁꯞꯄꯣꯔꯠ ꯇꯧꯔꯦ ꯃꯗꯨ ꯑꯃꯨꯛ ꯁꯤꯈ꯭ꯔꯦ ꯑꯗꯨꯗꯤ ꯀꯃꯥꯏꯅ ꯇꯧꯒꯅꯤ ꯉꯁꯤ ꯑꯥꯔꯖꯦꯟꯇꯤꯅꯥꯕꯨ ꯑꯃꯨꯛ ꯁꯞꯄꯣꯔꯠ ꯇꯧꯔꯦ ꯁꯤꯔꯅꯤ ꯍꯌꯦꯡꯕꯨ ꯐ꯭ꯔꯦꯟꯁꯄꯨ ꯁꯞꯄꯣꯔꯠ ꯇꯧꯒꯅꯤ ꯇꯝꯕ ꯉꯝꯗꯦ ꯗꯥꯎꯒꯤꯅꯤ
ꯍꯣꯏ ꯍꯣꯏ ꯑꯗꯣ ꯑꯥ ꯃꯄꯥꯟ ꯃꯈꯥꯏꯗ ꯂꯥꯛꯀꯗꯕ ꯅꯠꯇ꯭ꯔꯣ
ꯍꯣꯏ ꯅꯥꯏꯟ ꯊꯥꯔꯇꯤꯗꯀꯣ
ꯎꯝ
ꯉꯁꯤꯗꯤ ꯉꯜꯂꯦ ꯉꯔꯥꯡꯗꯤ ꯇꯨ ꯑꯦꯜ ꯊꯥꯔꯇꯤ ꯑꯁ ꯇꯨꯝꯈ꯭ꯔꯕꯅꯤ ꯒꯣꯜ ꯆꯥꯟꯕ ꯄꯥꯎ ꯈꯪꯗꯦ ꯑꯩꯗꯤ ꯌꯦꯕ ꯌꯦꯡꯉꯤ ꯍꯥꯏꯕ ꯋꯥꯅꯤꯕ ꯒꯣꯜ ꯆꯥꯟꯕ ꯐꯥꯎ ꯈꯪꯗ ꯗꯦꯕ ꯑꯩꯗꯣ
ꯎꯝ ꯑꯁ ꯃꯤꯗꯤꯀꯣ ꯇꯨꯝꯗꯅ ꯉꯥꯏꯔꯤꯅꯦ ꯑꯗꯨ ꯌꯦꯡꯅꯕ
ꯑꯩꯁꯨ ꯉꯥꯏꯕꯨꯗꯤ ꯉꯥꯏꯗ ꯑꯗꯣ ꯑꯌꯨꯛꯇ ꯍꯧꯒꯠꯄꯗꯣ ꯉꯝꯗꯦꯕ ꯀꯣꯆꯤꯡꯒꯨꯝꯕ ꯀ꯭ꯂꯥꯁꯀꯨꯝꯕ ꯆꯠꯅꯤꯡꯉꯥꯏꯗꯣ
ꯎꯝ ꯑꯁ ꯑꯗꯨꯗꯤ ꯄꯨꯡ ꯕꯥꯔꯣ ꯃꯈꯥꯏ ꯄꯨꯡ ꯑꯃ ꯑꯅꯤ ꯑꯍꯨꯝ ꯑꯗꯨꯋꯥꯏꯗ ꯂꯥꯛꯄꯗꯤ ꯑꯩꯈꯣꯏꯗꯤ ꯌꯦꯡꯕ ꯐꯪꯍꯧꯗ꯭ꯔꯦꯕ
ꯑꯣ
ꯑꯁ
ꯄꯩꯁꯥ ꯇꯥꯜꯂꯤꯅꯦ
ꯑꯔꯦ ꯇꯨꯃꯤ ꯃꯤ ꯋꯥ ꯉꯥꯡꯒꯅꯨꯅꯦ ꯑꯇꯣꯞꯄꯒ
ꯍꯣꯏꯅꯦ ꯃꯥꯅ ꯑꯗꯨꯝ ꯀꯥꯎꯈ꯭ꯔꯕ ꯑꯗꯨꯒꯤꯅꯦ
ꯎꯝ
ꯑꯗꯨꯝ ꯀꯧꯔꯒ ꯃꯥꯅ ꯈꯟꯕꯗꯤ ꯂꯩꯁꯥꯕꯤꯒꯤ ꯋꯥꯔꯤ ꯁꯥꯔꯤꯅꯦ ꯈꯜꯂꯤꯕ ꯑꯗꯨꯒꯤꯅꯤ
ꯑꯗꯨ ꯁꯥꯔꯤ ꯍꯥꯏꯕ ꯌꯥꯗ꯭ꯔꯣ ꯇꯨꯃꯤꯟꯅ ꯍꯝꯍꯝ
ꯑꯗꯨ ꯑꯣꯏꯔꯁꯨ ꯑꯗꯨꯝ ꯇꯥꯈ꯭ꯔꯅꯤ ꯃꯊꯟꯇ
ꯂꯣꯠꯄ ꯌꯥꯒꯗꯕꯁꯨ ꯅꯠꯇꯦ ꯑꯁ ꯅꯍꯥꯛ ꯉꯁꯥꯏ ꯑꯩꯅ ꯍꯟꯖꯤꯟ ꯍꯟꯖꯤꯟ ꯀꯣꯜ ꯇꯧꯕꯅꯦꯕ ꯑꯗꯨꯒ ꯑꯩꯗꯣ ꯔꯨꯜꯗꯣ ꯈꯪꯗꯦꯕ ꯍꯥꯟꯅꯗꯤ
ꯎꯝ ꯑꯗꯨ ꯅꯪ ꯎꯗꯕ꯭ꯔꯥ ꯑꯣ ꯄꯪꯄꯟ ꯄꯟꯒꯅꯨꯅꯦ
ꯈꯪꯗꯕꯒꯤ ꯀꯣꯗ ꯃꯊꯥꯗ ꯑꯗꯨꯝ ꯃꯨꯗ ꯂꯩꯕ
ꯎꯝ
ꯑꯗꯨꯒꯤ ꯍꯧꯖꯤꯛꯀꯤ ꯈꯪꯈ꯭ꯔꯦ ꯑꯩꯈꯣꯏꯗꯣ ꯃꯤ ꯌꯥꯝꯃꯦꯕ ꯑꯗꯨꯒꯤ ꯌꯥꯝ ꯂꯥꯡꯉꯦꯕ
ꯑꯗꯨꯅꯦ ꯃꯤ ꯌꯥꯝ ꯂꯥꯡꯉꯦ ꯅꯣꯏ
ꯑꯥ ꯍꯧꯖꯤꯛ ꯃꯄꯥꯟꯗ ꯃꯤꯒꯤ ꯃꯔꯨꯝ ꯃꯔꯛꯇ ꯂꯩꯔꯤ
ꯑꯁ
ꯀꯩꯗꯧꯔꯒꯦ
ꯃꯤ ꯑꯃ ꯅꯣꯛꯄ ꯃꯈꯣꯟꯜ ꯇꯥꯕ ꯑꯗꯨꯗꯤ
ꯍꯣꯏꯅꯦ ꯃꯁꯨꯨꯝ ꯃꯣꯏꯒꯤ ꯃꯔꯨꯝ ꯃꯅꯥꯛꯇꯅꯦ ꯑꯩꯈꯣꯏꯒꯤꯗꯣ ꯔꯦꯟꯅꯦꯕ ꯔꯦꯟꯗ ꯃꯤ ꯃꯤ ꯌꯥꯝꯃꯦꯕ ꯔꯨꯝꯗꯣ ꯀ꯭ꯂꯣꯁ ꯑꯣꯏꯃꯜ ꯂꯦꯕ ꯑꯗꯨꯗꯒꯤ ꯑꯃꯅ ꯉꯥꯡꯕꯁꯨ ꯑꯃꯅ ꯇꯧꯔꯁꯨ ꯂꯣꯏꯅ ꯇꯥꯏꯕ
ꯎꯝ
ꯕꯤꯜꯗꯤꯡ ꯑꯣꯏꯕꯅꯤꯅꯀꯣ ꯐꯔꯁ ꯐ꯭ꯂꯣꯔ ꯗꯁꯨ ꯒ꯭ꯔꯥꯎꯟ ꯐ꯭ꯂꯣꯔ ꯗꯁꯨ ꯁꯨ ꯃꯤ ꯂꯣꯏꯅ ꯊꯜꯂꯦ ꯑꯗꯨꯗꯒꯤ ꯃꯤ ꯌꯥꯝ ꯑꯩꯈꯣꯏꯗꯁꯨ ꯑꯃꯨꯛ ꯑꯩꯈꯣꯏ ꯑꯀꯥꯗ ꯃꯤ ꯃꯔꯤ ꯂꯩꯌꯦ
ꯎꯝ
ꯑꯗꯨꯒꯤ ꯂꯥꯡꯉꯤꯕ ꯃꯁꯥ ꯃꯁꯥꯒꯤ ꯐꯣꯟ ꯄꯥꯏꯔꯒ ꯑꯁꯤꯒꯤꯒꯤ ꯕꯤꯖꯤꯅꯦꯁ ꯀꯟꯅ ꯇꯧꯔꯤꯌꯦ ꯑꯗꯨꯒꯤ ꯍ
ꯎꯝ
ꯅꯪ ꯀꯌꯥꯝ ꯀꯨꯏꯔꯦ ꯁꯤ ꯇꯧꯕꯗꯣ
ꯎꯝ ꯀꯔꯤꯒꯤ ꯍꯧꯖꯤꯛ ꯍꯪꯔꯛꯏꯅꯣ ꯅꯪꯕꯨ
ꯍꯥꯏꯗꯤ ꯑꯁꯤ ꯑꯁꯤ ꯇꯧꯕꯗꯨ